ꯇꯥꯏ ꯇꯥꯏ
ꯀꯦꯗꯧꯒ
ꯑꯦꯁꯨꯝꯗꯦ ꯏꯖꯠꯉꯅꯦ ꯑ ꯆꯥꯛꯆꯥ ꯆꯥꯛ ꯊꯣꯡꯕꯗꯤ ꯊꯣꯡꯉꯦꯅꯦ ꯆꯥꯗ꯭ꯔꯤ
ꯑꯣ
ꯑꯗꯨ ꯀꯩ ꯌꯥꯡ ꯆꯥꯑꯒꯦ
ꯍꯣꯏ ꯀꯩꯅꯣꯅꯤꯗ ꯉꯁꯤ ꯍꯋꯥꯏ ꯑꯁꯥꯡꯕꯤ ꯑꯥꯂꯨꯒ ꯕꯣꯔꯤꯒ ꯀꯩꯅꯣꯒ ꯊꯣꯡꯣ ꯑ ꯊꯣꯡꯉꯦꯔꯃꯦ ꯈ ꯑꯗꯨꯝ ꯌꯥꯅꯕ ꯐꯨꯊꯔꯝꯃꯒ ꯂꯥꯛꯅꯤ
ꯃꯣꯔꯛꯄ ꯌꯥꯎꯗ꯭ꯔꯦ
ꯅꯣꯡ ꯂꯦꯠꯄ ꯌꯥꯎꯋꯦ ꯑꯁꯥꯕꯅꯔꯒꯗꯒꯤ ꯄꯨꯛ ꯁꯧꯒꯜꯂꯦꯗ ꯁꯥ ꯁꯥ ꯑꯗꯨꯔꯣ
ꯎꯝ
ꯌꯦꯡꯒꯅꯨꯒ ꯆꯧ ꯑꯅꯤꯗꯣ ꯎꯝ ꯆꯧꯔꯤꯗ ꯄꯥꯏꯔꯤ ꯅꯪꯗꯤ ꯀꯅꯥ ꯍꯣꯏ ꯃꯣꯏꯅ ꯄꯨꯔ ꯍꯥꯎꯋꯦ ꯑꯇꯣꯞꯄ ꯄꯥꯏꯗꯤ ꯍꯥꯎꯗꯗ
ꯎꯝ ꯎꯝ ꯑꯗꯨꯗꯤ
ꯀꯩ ꯀꯩꯖꯥꯡ ꯊꯣꯡꯗꯦꯕ ꯊꯣꯡꯗ꯭ꯔꯤꯕ
ꯊꯣꯡꯉꯦꯗ ꯏꯔꯣꯝꯃ ꯐꯨꯜꯂꯦ
ꯑꯁ ꯅꯣꯏꯁꯤꯔꯣꯜꯕꯅꯦ ꯑꯦ ꯏꯔꯣꯝꯕ ꯍꯥꯎꯋꯦ ꯑꯩꯈꯣꯏꯁꯨ ꯁ꯭ꯋꯥꯏ ꯏꯔꯣꯝꯕ ꯃꯇꯝꯗ ꯏꯔꯣꯝꯕꯅ ꯑꯗꯨꯝ ꯍꯥꯎꯋꯦ
ꯎꯝ ꯅ ꯍꯤꯡꯒꯣꯜ ꯀ ꯑꯣꯏꯗ꯭ꯔꯕꯣ
ꯍꯤꯡꯒꯣꯣꯟ ꯀꯣꯏꯗꯅ ꯁꯥꯎꯕ꯭ꯔꯤ ꯈꯔ ꯍꯋꯦ ꯍꯤꯡꯒꯣꯣꯟꯁꯦ ꯁꯧꯔꯤ ꯈꯔ ꯍꯧꯋꯦ ꯑꯗꯨꯗꯤ ꯆꯨꯖꯥꯛ ꯈꯔ ꯊꯥꯕꯗ ꯆꯨꯖꯥꯛ ꯈꯔ ꯆꯥꯕ ꯐꯪꯉꯦ ꯑꯁꯂꯤ ꯑꯣꯏꯗꯦꯗ ꯍ ꯌꯥꯎꯗꯕ
ꯑꯣ ꯀꯩꯅꯣ ꯅꯥꯀꯟꯒꯤ ꯊꯥꯕꯗꯨ꯭ꯔꯣ
ꯍꯣꯏ ꯌꯥꯎꯗꯕꯅꯤ ꯌꯥꯅꯤꯕ
ꯃꯣꯏ ꯀꯩꯅꯣꯒꯤ ꯇꯧꯋꯦꯕꯨꯗꯤ ꯄꯥꯊꯤ ꯀꯣꯝꯊꯤꯗꯤ ꯑꯣꯏꯔꯅꯤ ꯍꯥꯔ ꯌꯥꯎꯐꯝꯗꯤ ꯊꯣꯛꯇ ꯊꯣꯛꯇ꯭ꯔꯣ
ꯎꯝ ꯍꯥꯏꯗꯤ ꯂꯩꯕꯥꯛꯇꯣ ꯀꯩꯅꯣꯅꯦꯕ ꯑꯩꯈꯣꯏꯒꯤ ꯀꯩ ꯍꯥꯏꯁꯤꯦ ꯌꯥꯝ ꯑꯀꯟꯕ ꯀ ꯌꯥꯝꯀꯟꯕ ꯀꯩꯅꯣꯗꯣ ꯃꯇꯨꯝ ꯃꯇꯨꯝ ꯇꯥꯕꯗꯣ ꯑꯗꯨꯒꯨꯝꯕ ꯂꯩꯕꯥꯛꯅꯦꯕ ꯑꯩꯈꯣꯏꯒꯤ ꯍꯥꯔ ꯍꯥꯔ ꯌꯥꯎꯕ ꯂꯩꯕ ꯐꯨꯂꯤ ꯇꯧꯕꯗ ꯑꯗꯨꯃꯥꯏꯅ ꯇꯧꯗꯦꯕ
ꯑꯣ
ꯑꯁ ꯈꯥꯃꯦꯟꯁꯤꯗꯤ ꯐꯖꯅ ꯄꯥꯜꯂꯤ ꯑ ꯍꯦꯛ ꯃꯤꯁꯨꯅ ꯌꯥꯝ ꯆꯥꯕ ꯐꯪꯈ꯭ꯔꯕꯅꯦ ꯑꯗꯨ ꯐꯁꯤꯅꯤ
ꯑ
ꯈꯥꯃꯦꯟꯁꯤꯗꯤ ꯄꯪꯍꯧꯗ ꯍꯧꯋꯔꯦꯀꯣ
ꯉꯥ ꯉꯥꯏꯍꯥꯛ ꯐꯉꯤꯗ ꯉꯍꯥꯛ ꯉꯥꯏꯍꯥꯛ ꯁꯨꯝ ꯊꯥꯕ ꯌꯥꯔꯅ ꯍꯂ ꯍꯂ ꯀꯖꯣ
ꯎ ꯍꯥꯛꯂꯑ ꯎꯝ
ꯍꯥꯟꯅ ꯗꯊꯤꯅꯨ ꯉꯥꯅꯨ ꯂꯣꯏꯔꯝꯗꯥꯏꯅꯦ
ꯂꯣꯏꯔꯝꯃꯦ ꯑꯗꯣ ꯂꯣꯏꯕ ꯌꯥꯗ꯭ꯔꯦꯅ ꯇꯧꯕ ꯑꯝ ꯂꯣꯏ ꯂꯣꯏꯗ꯭ꯔꯦꯗꯅ ꯁꯤꯁꯤꯗ ꯍꯥꯟꯅ ꯂꯩꯔꯝꯕ ꯃꯈꯩ ꯁꯤ ꯂꯣꯏ ꯂꯣꯏꯔꯝꯕꯅꯦ ꯉꯥꯅꯨꯗꯒꯤ ꯀꯩꯅꯣꯗꯒꯤ ꯉꯥꯅꯨ ꯉꯥꯅꯨ ꯑꯌꯥꯝꯕ ꯂꯣꯏ ꯃꯥꯜꯂꯦ
ꯑꯣ ꯍꯧꯖꯤꯛꯇꯤ ꯑꯝꯇ ꯂꯣꯏ ꯊꯤꯡꯈ꯭ꯔꯦꯕ
ꯍꯣꯏ ꯃꯣꯔꯗꯨꯁꯨ ꯂꯣꯏꯔꯝꯃꯦ ꯑꯗꯨ ꯂꯣꯏ ꯊꯤꯡꯈ꯭ꯔꯦ ꯂꯣꯏꯔꯅꯨ ꯂꯣꯏꯕ ꯌꯥꯗ꯭ꯔꯦꯅ ꯂꯣꯏꯔꯗꯤ ꯑꯩꯁꯨ ꯁꯤ ꯀꯣꯏꯅꯔ ꯂꯣꯏꯒꯦ ꯐꯖꯅ ꯈꯜꯂꯝꯕꯅꯤꯅꯦ ꯌꯥꯝꯗꯁꯨ ꯃꯔꯤ ꯃꯉꯥ
ꯀꯕꯤꯗ
ꯑꯣꯏꯔꯁꯨ ꯑꯩꯈꯣꯏ ꯆꯥꯛ ꯑꯔꯦꯝꯕ ꯑꯗꯨꯝ ꯊꯥꯛꯄ ꯌꯥꯏꯕ ꯁꯤ ꯅꯥꯄꯤ ꯑꯃ ꯉꯥꯅꯦ ꯑꯃ ꯂꯁꯥ ꯈꯜꯂꯦꯗ ꯑꯃꯨꯛ ꯂꯣꯏꯔꯨꯔꯒ ꯍꯣꯔꯦꯟ ꯑꯥꯗ ꯑꯃꯨꯛ ꯄꯥꯎ ꯌꯥꯎꯔꯗꯤ ꯑꯣꯐꯤꯁꯅ ꯍꯥꯏꯔꯛꯑꯗꯤ ꯇꯥꯂꯦꯟ ꯇꯧꯅꯤ
ꯎꯗꯤ ꯂꯣꯁꯤꯜ ꯂꯒ ꯂꯩ
ꯎꯝ
ꯎꯝ
ꯅꯣꯏ ꯉꯥꯅꯨꯒ ꯂꯣꯏꯕꯁꯦ ꯑꯩꯗꯤ ꯍꯌꯦꯡ ꯍꯦꯟꯅ ꯀꯣꯏꯂꯥꯔꯒꯨꯝꯕ ꯗꯣꯣꯏꯅꯤ ꯑꯗꯨꯅ ꯈꯔ ꯏꯟꯇꯔꯦꯁ ꯕꯤꯠ ꯈꯔ ꯌꯥꯎꯋꯦꯕ ꯀꯣꯏꯂꯔ ꯑꯗꯒꯤ ꯌꯦꯟ ꯑꯌꯥꯝꯕ ꯂꯣꯏ ꯂꯣꯏꯔꯒꯀꯣ ꯊꯝꯅꯤꯡꯉꯤꯗ ꯀꯣꯏꯂꯔ ꯄꯕꯣꯏꯂꯔ ꯑꯗꯨꯗꯒꯤ ꯀꯦ ꯀꯩꯅꯣ ꯁꯤꯖꯤꯕ ꯍꯥꯏ
ꯂꯝ ꯆꯥꯎꯔꯒꯕꯨꯗꯤ ꯑꯗꯨꯝ ꯊꯥꯗꯣꯛꯄ ꯌꯥꯏꯅ
ꯍꯣꯏ ꯇꯥꯔꯀꯤꯒꯨꯝꯕ ꯌꯦꯟ ꯃꯈꯜ ꯃꯈꯟ ꯃꯈꯟ ꯁꯨꯅꯀꯣ ꯂꯣꯏꯅꯤꯡꯕ ꯍꯥꯏꯇꯥꯔꯦ ꯑꯩꯈꯣꯏꯒꯤ ꯇꯔꯀꯤ ꯅꯨꯡꯀꯤꯒꯨꯝꯕ ꯑꯩꯈꯣꯏꯒꯤ ꯖꯄꯅꯤꯁ ꯀꯜ ꯀꯩꯀꯥ ꯌꯥꯝ ꯌꯥꯎꯕꯗꯣ
ꯄꯅꯤ ꯀꯣꯜꯗꯤ ꯈ꯭ꯋꯥꯏ ꯈ꯭ꯋꯥꯏ ꯀꯣꯛꯑ ꯃꯅꯤ ꯃꯔꯨꯝ ꯀꯣꯛꯄ ꯂꯣꯏꯔꯅꯐꯥꯎ ꯐꯔꯦ
ꯑꯣ
ꯑꯗꯨꯒ ꯑꯗꯨꯨꯝ ꯃꯆꯥꯒꯨꯝꯕ ꯑꯣꯜꯍꯜꯂꯕ ꯇꯧꯕꯗꯣ
ꯎꯝ ꯑꯁꯨ ꯌꯥꯝ
ꯆꯠꯊꯣꯏꯕꯩꯗꯤ ꯃꯥꯏ ꯐꯥꯝ ꯅꯣꯏ ꯐꯥꯔꯝꯗꯤ ꯂꯩꯇ꯭ꯔꯣ ꯅꯣꯏꯅꯦ
ꯑꯩꯈꯣꯏꯔꯣ ꯐꯥꯔꯝ ꯍꯥꯏꯗꯤ ꯀꯩꯅꯣꯅꯤꯗ ꯂꯧꯕꯨꯛꯇ ꯑꯗꯨꯝ ꯀꯩꯅꯣ ꯂꯩꯕꯗꯣ ꯐꯥꯝ ꯂꯩꯌꯦ ꯖꯒꯥ ꯑꯍꯪꯕ ꯌꯥꯝ ꯂꯩꯅ ꯑꯩꯈꯣꯏꯅ ꯄꯩꯁꯥ ꯂꯩꯇꯣꯏ ꯇꯧꯅꯤ ꯄꯩꯁꯥ ꯂꯥꯛꯈ ꯃꯉꯥ ꯇꯔꯨꯛ ꯂꯥꯛ ꯇꯔꯥꯃꯨꯛ ꯂꯩꯗꯤ ꯑꯥ ꯌꯨꯝꯁꯤꯜꯂꯒ ꯂꯣꯏ ꯐꯥꯝ ꯇꯧꯕ ꯌꯥꯏ
ꯑꯣ ꯀꯩꯅꯣ ꯇꯧꯔꯒꯊ ꯅꯣꯏ ꯂꯝꯁꯦ ꯃꯊꯥ ꯃꯊꯥꯏ ꯂꯧ ꯁ ꯁꯥꯊꯣꯏꯕꯕꯨ ꯌꯥꯝ ꯆꯥꯎꯅ ꯀꯃꯥꯏꯅ ꯇꯧꯅꯣ
ꯃꯣꯏꯗꯤ ꯈꯨꯟꯒꯤ ꯆꯤꯌꯔꯃꯦꯦꯟꯟꯅ ꯀꯩꯅꯣ ꯑꯣꯏꯕꯅꯦ ꯍꯣꯏ ꯃꯣꯏꯗꯤ ꯀꯩꯅꯣ ꯇꯧꯕꯅꯤꯅ ꯂꯝꯁꯦ ꯃꯣꯏ ꯌꯥꯝ ꯆꯥꯎ ꯆꯥꯎꯅ ꯂꯩꯅꯕꯅꯤ ꯑꯩꯗꯤ ꯆꯤꯡ ꯑꯣꯏꯅꯤꯅꯀꯣ ꯍꯥꯏꯗꯤ ꯃꯥꯅꯤ ꯁꯤꯅꯦ ꯇꯧꯕꯗꯤ ꯖꯒꯥꯒ ꯖ ꯉꯥꯛꯇꯅꯤꯉꯥꯏ ꯀꯩꯅꯣ
ꯎꯝ ꯍꯥꯏꯗꯤ ꯃꯥꯏ ꯃꯥꯏ ꯐꯥꯝ ꯃꯌꯥꯝꯗꯣ ꯎꯕꯗꯣ ꯑꯗꯨꯝ ꯈꯪꯉꯦ ꯑꯗꯨ ꯆꯤꯡꯃꯥꯏ ꯆꯤꯡꯃꯥꯏ ꯇꯧꯔꯒ ꯏ ꯀꯝꯄꯜꯂꯦ ꯏꯒ ꯅ ꯃꯥꯥꯏ
ꯑ ꯃꯤ ꯃꯣꯏ ꯆꯒꯥ ꯌꯥ ꯆꯤꯡ ꯃ ꯈꯥꯛꯛꯇꯅꯤ ꯌꯥꯝ ꯆꯠꯂꯦ ꯑꯩꯈꯣꯏ ꯑꯩꯈꯣꯏ ꯖꯒꯥꯗꯒꯤ ꯀꯒꯥꯔꯤ ꯊꯧꯕꯗꯣ ꯑꯁ ꯀ ꯀꯣꯔꯤꯡꯒꯤ ꯂꯝꯕꯤꯒ ꯆꯝ ꯃꯅꯕꯅꯦ
ꯅꯣꯏ ꯅꯣꯏꯒ ꯑꯃꯨꯛ ꯅ ꯀꯤꯂꯣꯃꯤꯇꯔ ꯀꯌꯥꯃꯨꯛ ꯂꯥꯞꯅꯔꯤꯒꯦ
ꯌꯥꯝ ꯂꯥꯞꯂꯛꯗ ꯀꯥꯏꯗꯩꯅꯣꯗ ꯑꯁꯤꯗꯒꯤ ꯑꯩꯈꯣꯏ ꯂꯝ ꯌꯧꯕꯗꯣ ꯑꯗꯨꯗꯒꯤ ꯇꯪꯈꯥꯏꯃꯨꯛꯃꯨꯛ ꯆꯠꯈꯤꯗꯣꯏꯅꯦ ꯂꯝꯕꯤꯁꯨ ꯐꯠꯇꯦꯕ ꯃꯥ ꯂꯨꯍꯣꯡꯕ ꯆꯠꯕꯗ ꯑꯩ ꯈꯪꯉꯦꯕ
ꯎ
ꯑ ꯍ ꯂꯝꯕꯤꯤꯔꯣ ꯃꯔꯨꯇꯤ ꯀꯩꯅꯣꯒꯤꯗꯣ ꯆꯠꯄꯗꯨꯗ ꯁꯤ ꯌꯥꯝ ꯋꯥꯅ ꯆꯠꯂꯦꯕ ꯔꯤ ꯁꯋꯥ ꯑꯃ ꯃꯅꯗ
ꯀꯩꯅꯣ ꯇꯧꯋꯦ ꯃꯣꯏꯒꯤꯕꯨꯗꯤ ꯂꯝꯗꯣ ꯁꯥꯕꯅꯤ ꯏꯟꯀꯝꯗꯤ ꯐꯅ ꯂꯩꯕ ꯑꯗꯨꯝ ꯃꯇꯧ ꯃꯥꯟꯅ ꯐꯥꯔꯝꯗꯒꯤ ꯂꯥꯛꯄ ꯃꯌꯥꯝꯗꯣ ꯎꯝ
ꯂꯣꯏ ꯂꯐꯣꯏꯗꯒꯤ ꯀꯣꯝꯗꯒꯤ ꯏꯟꯀꯝ ꯌꯥꯝ ꯂꯩꯕꯅꯦ ꯃꯣꯏꯗꯤ
ꯎꯝ ꯑꯗꯨ ꯃꯣꯏ ꯌꯣꯟꯕꯩ ꯅꯣꯅꯦ ꯕꯖꯥ ꯑ ꯑꯗꯥꯋꯥꯏꯗ ꯌꯣꯜꯂꯦ ꯍꯥꯏꯕ
ꯎꯝ ꯑꯗꯨꯗꯁꯨ ꯌꯣꯜꯂꯦ ꯂꯨꯄꯣꯏ ꯃꯥꯅꯦ ꯆꯥꯎꯥꯎꯗꯨꯣꯏꯅꯦ ꯃꯥꯅ ꯃꯣꯏ ꯂꯞꯅꯤꯀꯣ ꯑꯗ ꯀꯩꯅꯣꯗꯒꯤ ꯅꯣꯅꯦꯗ ꯂꯧꯕ ꯃꯤꯗꯨꯅ ꯑꯁꯤꯗ ꯏꯝꯐꯥꯜ ꯇꯥꯟꯅ ꯑꯃꯨꯛ ꯄꯨꯔꯛꯑꯒ ꯑꯃꯨꯛ ꯁꯤꯗ ꯑꯃꯨꯛ ꯁꯦꯟꯗꯣꯛ ꯑꯣꯟꯂꯥꯎꯔꯒꯩ ꯑꯣꯟꯗ ꯋꯥ ꯍꯥꯏꯕ
ꯑꯃꯨꯛ ꯃ ꯃꯥꯏ ꯒꯥꯔꯤꯗ ꯄꯨꯈꯠꯂꯛꯄꯗꯣ ꯑꯗꯨꯅꯕꯨꯗꯤ ꯀꯥꯟꯅꯕ ꯑꯗꯨ ꯇꯣꯏꯅꯗꯤ ꯄꯨꯈꯠꯄ ꯉꯝꯗꯦ ꯍꯥꯏꯌꯦꯕ
ꯎꯝ ꯃꯥ ꯃꯁꯥꯟꯅꯁꯤꯅ ꯄꯨ ꯄꯨꯣꯔꯛꯑꯒ ꯌꯣꯟꯕ ꯌꯥꯕꯅꯤꯗ ꯃꯥ ꯇꯥꯟꯕ ꯑꯣꯏꯔꯣꯅꯤ ꯑꯁ
ꯀꯩꯅꯣ ꯇꯧꯗꯦ ꯍꯥꯏꯌꯦꯕ ꯑꯗꯣ ꯂꯝꯕꯤꯗꯣ ꯍꯧꯖꯤꯛꯇꯤꯡ ꯆꯠꯊꯣꯛ ꯆꯠꯁꯤꯟ ꯑꯃꯨꯛ ꯌꯥꯗ꯭ꯔꯦꯅ ꯑꯃꯨꯛ
ꯎ ꯇꯣꯏꯅꯍꯥꯏꯗꯤ ꯃꯣꯏ ꯃꯣꯏ ꯃꯣꯏꯒꯤ ꯃꯣꯏꯗꯒꯤ ꯍꯦꯛꯄ ꯀꯩꯅꯣꯗꯣ
ꯑ
ꯑꯗꯨꯗꯤ ꯃꯁꯥꯅ ꯗꯥꯏꯔꯦꯛꯁꯦ ꯄꯨꯔꯛꯒꯅꯦ ꯌꯣꯜꯂꯒꯗꯤ ꯃꯥ ꯍꯦꯜꯂꯛ ꯀꯅꯥꯒꯅꯤ ꯑꯕ
ꯑꯃꯨꯛꯃꯨꯛꯇꯤ ꯄꯣꯔꯛꯄꯅꯤ ꯃꯥꯁꯨ ꯃꯥꯏ ꯃꯥꯏ ꯒꯥꯔꯤ ꯂꯩꯗꯅ ꯇꯤꯌꯥꯥꯏ ꯃꯥꯟꯕꯗꯣ
ꯎꯝ
ꯑꯗꯨꯒꯤꯗ
ꯃꯣꯏꯗꯣ ꯀꯩ ꯀꯩꯅꯣ ꯐꯣꯏꯅꯣ ꯖꯦꯍꯥꯖꯤꯔ ꯀꯩꯅꯣ ꯈꯪꯗꯣꯏꯅꯦ
ꯖꯍꯥꯖꯤꯁꯨ ꯂꯩ ꯑꯗ ꯑꯃꯗꯨꯁꯨ ꯂꯩ ꯃꯥꯜꯂꯦꯗ ꯆꯥꯎꯋꯦꯕ ꯃꯥꯏ ꯐꯥꯔꯝꯗ ꯃꯥꯅ ꯎꯠꯄꯗꯣ ꯑꯗꯩ ꯍꯟꯗꯛ ꯀꯩꯅꯣ ꯊꯥꯕꯒꯗꯣ ꯀꯩꯕ ꯀ꯭ꯨꯕꯕꯤ ꯔꯣꯀꯣꯏꯅ ꯀ꯭ꯌꯕꯤ ꯔꯣꯀꯣꯏꯅꯣꯗꯤꯦꯅꯦ
ꯃꯥ ꯖꯍꯥꯖ ꯖꯍꯥꯖꯤ ꯃꯤꯉꯣꯟꯗ ꯊꯥꯗꯧꯕꯗꯤ ꯃꯥ ꯌꯥꯝ ꯌꯥꯝ ꯍꯦꯛꯒꯗꯤ ꯀꯩꯅꯣ ꯇꯧꯋꯦꯅꯦ ꯃꯥꯡꯉꯦꯕ ꯃꯥ ꯕꯣꯔꯥ ꯌꯥꯝꯂꯒ ꯇꯔꯥ ꯀꯨꯟꯃꯨꯛ ꯂꯩꯔꯒꯗꯤꯀꯣ ꯁꯤꯅ ꯗꯥꯏꯔꯦꯛ ꯀ ꯍꯥꯏꯗꯅ ꯁꯤꯒꯤ ꯀꯩꯅꯣꯗ ꯃꯣꯏ ꯋꯦꯠꯇꯣ ꯑꯣꯜꯂꯒ ꯑꯗꯨꯝ ꯌꯣꯟꯕꯅꯦꯕ
ꯋꯦꯠꯇ ꯌꯣꯜꯂꯦ ꯌꯣꯡꯕꯨꯗꯤ
ꯋꯦꯠꯇ ꯌꯣꯟꯕꯅꯦ ꯁꯤꯗꯤ ꯍꯣꯜꯁꯦꯜꯗ ꯃꯣꯏ ꯊꯥꯗꯣꯛꯄꯗꯣ ꯋꯦꯠꯇ ꯀꯦꯖꯤꯗ ꯀꯨꯟ ꯀꯨꯟ ꯃꯉꯥ ꯑꯗꯨꯋꯥꯏ ꯑꯗꯨꯝ ꯌꯧꯕꯁꯨ ꯌꯥꯎꯋꯦ ꯍꯥꯏꯕ ꯑꯗꯩ ꯂꯐꯥꯡ ꯂꯐꯥꯡ ꯑꯃꯗꯛ ꯀꯤꯂꯣ ꯑꯃ ꯍꯦꯟꯗꯣꯏꯅꯦ ꯅꯠꯇ꯭ꯔꯣ
ꯅ ꯅꯣꯏꯒꯤꯗꯤ ꯂꯝ ꯀꯌꯥꯝ ꯆꯥꯎꯅ ꯂꯩꯒꯦꯕꯂꯣ
ꯑꯁ ꯑꯩꯈꯣꯏꯗꯤ ꯂꯝ ꯍꯥꯏꯁꯦ ꯂꯨꯐꯣꯏ ꯀꯀ ꯊꯥꯕꯒꯤ ꯊꯥꯕꯒꯤ ꯑꯣꯏꯅ ꯍꯣꯏꯒꯨꯝꯒ ꯌꯥꯝ ꯂꯥꯞꯇꯦꯕ ꯆꯤꯡꯊꯛꯇ ꯑꯃꯨꯛ ꯀꯥꯕꯅꯤꯅꯀꯣ ꯂꯝ ꯂꯩꯕ ꯍꯥꯏꯗꯤ ꯑꯩꯈꯣꯏꯒꯤ ꯌꯦꯟꯒꯨꯝꯕ ꯂꯣꯏꯕ ꯍꯥꯏꯗꯤ ꯂꯝ
ꯇꯤꯅꯣꯡ ꯇꯝꯄꯥꯛ ꯑꯃ ꯑꯣꯏꯕ
ꯍꯣꯏ ꯑꯩꯈꯣꯏꯒꯤꯁꯤꯅ ꯇꯝꯄꯥꯛꯒꯨꯝꯕꯅꯦ ꯍꯥꯏꯇꯥꯔꯦ ꯆꯥꯗꯃꯉ ꯀꯗꯣ
ꯑ
ꯑꯩꯈꯣꯏꯒꯤ ꯅꯣꯏ ꯁ꯭ꯋꯥꯏꯗ ꯂꯩꯕ ꯇꯝꯄꯥꯛꯒ ꯑꯗꯨꯝ ꯆꯞ ꯃꯥꯟꯅꯕꯅꯦꯕ ꯃꯥꯟꯅꯕꯅꯦꯕ ꯍꯥꯏꯗꯤ ꯃꯥꯟꯅꯗꯕ ꯍꯥꯏꯗꯤ ꯂꯦꯕꯦꯛ ꯑꯗꯨ ꯈꯔ ꯑꯀꯨꯠꯇꯣꯡꯗ ꯌꯥꯎꯋꯦꯕꯀꯣ
ꯍꯣꯏ ꯑꯗꯨꯕꯨꯗꯤ ꯑꯩꯈꯣꯏ ꯑꯇꯣꯡꯕꯗꯤ ꯈꯔ ꯂꯩꯗꯅ
ꯑꯥꯎ ꯑꯗꯨꯒꯤ
ꯑꯩꯩꯅꯣ ꯅꯣꯏꯒꯤꯗꯨꯅ ꯕꯖꯥꯔꯗꯤ ꯑꯣꯏꯗꯣꯏꯅꯦꯕ
ꯕꯖꯥꯔꯃꯛꯇꯤ ꯅꯠꯇꯦ ꯕꯖꯔꯒ ꯀꯤꯂꯣꯃꯤꯇꯔ ꯃꯔꯤ ꯃꯉꯥꯕꯨꯗꯤ ꯑꯗꯨꯝ ꯂꯥꯞꯅꯩꯌꯦ
ꯑꯣ ꯅꯣꯅꯦ ꯕꯖꯥꯔꯗꯨꯗꯤ ꯑꯃꯨꯛ ꯂ ꯂꯩꯔꯑꯕ
ꯅꯣꯅꯦ ꯕꯖꯥꯔꯒ ꯑꯩꯈꯣꯏꯒ ꯑꯩꯈꯣꯏꯅ ꯁꯤꯇꯩ ꯂꯥꯛꯄꯗꯣꯀꯣ
ꯑ
ꯀ ꯕꯖꯥꯔ ꯌꯧꯗꯦꯕ ꯕꯖꯥꯔ ꯌꯧꯔꯝꯗꯥꯏꯗ ꯀꯤꯂꯣꯃꯤꯇꯔ ꯑꯍꯨꯝ ꯃꯔꯤ ꯋꯥꯠꯂꯤꯉꯩꯗ ꯑꯩꯈꯣꯏ ꯈꯨꯟ ꯍꯥꯟꯅ ꯇꯥꯕꯅꯦꯕ
ꯑꯣ
ꯝ ꯄꯤ ꯅꯛꯅꯔꯕꯅꯤꯗ ꯂꯂꯣ ꯆꯝꯃꯔꯤ ꯃꯉꯥ ꯍꯥꯏꯁꯦ
ꯑꯃ ꯀꯩꯅꯣꯒꯤ ꯊꯣꯡ ꯑꯃ ꯁꯥꯕꯅꯤ ꯅꯣꯏ ꯀꯌꯥꯝ ꯂꯥꯞꯅꯔꯤꯒꯦ
ꯊꯣꯡꯕ ꯔꯦꯜꯋꯦꯒꯤꯔꯣ
ꯑ
ꯑꯣ ꯑꯗꯨꯒꯤ ꯊꯣꯡꯗꯨꯁꯨ ꯀꯩꯅꯣꯗꯤ ꯑꯗꯨꯝ ꯂꯥꯞꯄꯦ ꯌꯥꯝ ꯂꯥꯞꯇ꯭ꯔꯦ ꯍꯥꯏꯗꯤ ꯕꯖꯥꯔꯗꯅꯦꯕ ꯑꯗꯨꯣ ꯊꯣꯡꯗꯣ ꯕꯖꯥꯔꯗꯒꯤ ꯈꯤꯇꯪ ꯈꯤꯇꯪ ꯆꯪꯉ ꯑꯗꯨꯝ ꯂꯩꯔꯝꯅꯦꯕ ꯕꯖꯥꯔ ꯕꯖꯥꯔ ꯃꯅꯨꯡꯗ ꯊꯣꯡ ꯇꯨꯔꯦꯟ ꯃꯅꯨꯡꯗꯅꯦꯕ ꯂꯩꯗꯣ ꯌꯥꯝ ꯂꯗ ꯌꯥꯝ ꯂꯥ ꯄꯅꯇꯗ ꯀꯤꯂꯣꯃꯤꯇꯔ ꯃꯉꯥ ꯇꯔꯨꯛ ꯂꯥꯞꯄ ꯍꯥꯏꯁꯤꯗꯤ ꯌꯥꯝ ꯂꯥꯞꯄ ꯑꯣꯏꯗ꯭ꯔꯦꯕ ꯍꯣꯏ ꯏꯁꯥ ꯏꯁꯦ ꯒꯥꯔꯤ ꯊꯧꯒꯔꯥꯎꯨ ꯆꯠꯂꯤꯗꯣ ꯅ ꯀꯤꯂꯣꯃꯤꯇꯔ ꯃꯉꯥꯃꯨꯛ ꯂꯩꯅ ꯑꯗꯨꯒꯤ ꯆꯥꯡ ꯑꯃꯨꯛ ꯋꯥꯛꯇꯅꯤꯗ ꯋꯥꯔꯤꯂꯤꯁꯦ ꯌꯥꯝꯅ ꯌꯥꯝ ꯅꯥꯄ ꯅꯄꯤ ꯆꯔ ꯐꯔꯦꯗꯤ ꯀꯣꯏꯔꯣꯏꯏ ꯍꯥꯏꯕꯅꯤꯅꯦ ꯃꯤ ꯌꯦꯡꯕ ꯂꯥꯛꯅꯅꯦꯗꯣ
ꯌꯥꯥꯎ ꯏꯔꯥꯡ ꯐꯗꯤ ꯌꯥꯕꯅꯤ ꯍꯧꯖꯤꯛꯇꯤ ꯅꯣꯏꯐꯧ ꯆꯠꯄ ꯌꯥꯈꯤꯔꯣ ꯎ ꯃꯣꯏ ꯀꯩꯅꯣꯒꯤ ꯑꯗꯨꯒꯤ ꯇ꯭ꯔꯔꯤꯂ ꯃꯦꯟꯁꯦꯕꯅ ꯁꯣ ꯀꯣꯔꯅꯣꯒꯤꯕꯣ
ꯑꯩꯈꯣꯏ ꯈꯨꯟ ꯑꯩꯈꯣꯏ ꯈꯨꯟꯗꯁꯨ ꯑꯗꯨꯝ ꯁꯣꯛꯄꯅꯦ
ꯎ ꯑꯗꯨꯁꯨ ꯑꯩꯈꯣꯏ ꯄꯩꯁꯥ ꯌꯥꯝ ꯐꯪꯉꯦ ꯍꯥꯏ
ꯄꯩꯁꯥ ꯐꯪꯕꯗꯣ ꯑꯁ ꯑꯩꯈꯣꯏꯁꯤ ꯐꯪꯗ꯭ꯔꯦꯗ ꯑꯩꯈꯣꯏ ꯐꯪꯗꯦ ꯍꯥꯏꯗꯤ ꯀ ꯍꯥꯏꯗꯤ ꯔꯦꯜꯋꯦ ꯂꯕꯗꯒꯤ ꯄꯩꯁꯥ ꯑꯩꯈꯣꯏꯒꯤ ꯂꯝ ꯃꯄꯨ ꯍꯥꯏꯇꯥꯔꯦꯀꯣ ꯃꯣꯏ ꯃꯁꯥ ꯃꯊꯥꯅ ꯄꯩꯁꯥ ꯂꯧꯊꯣꯛꯅꯔꯒ ꯋꯥ ꯋꯥ ꯊꯣꯜꯂꯒꯅ ꯑꯩꯈꯣꯏ ꯀꯨꯏꯗ꯭ꯔꯤꯗ ꯀꯩꯅꯣ ꯇꯧꯕ ꯌꯨꯅꯥꯏꯠ ꯇꯧꯕ
ꯑꯣꯕ
ꯒꯣꯏ ꯀꯩꯅꯣꯒꯤ ꯃꯅꯨꯡꯒꯤ ꯅꯣꯅꯦ ꯑꯗꯨꯋꯥꯏꯗ ꯃꯤ ꯀꯩꯅꯣ ꯄꯩꯁꯥ ꯌꯥꯝ ꯌꯥꯝ ꯐꯪꯅꯕꯅꯦ ꯍꯥꯏꯗꯤ ꯑꯩꯈꯣꯏꯁꯦ ꯑꯩꯈꯣꯏꯁꯦ ꯀꯩꯅꯣꯒꯤ ꯄꯨꯂꯞ ꯃꯥꯟꯅꯔꯒꯅꯤ ꯄꯩꯁꯥ ꯆꯞ ꯆꯞ ꯃꯥꯟꯅꯅ ꯌꯦꯡꯉꯒꯅꯤꯀꯣ ꯑꯩꯈꯣꯏꯁꯨ ꯄꯩꯁꯥ ꯑꯗꯨꯝ ꯄꯥꯏꯅꯦꯕ ꯃꯁꯥ ꯃꯁꯥ ꯄꯩꯁꯥ ꯂꯧ ꯎꯝ ꯇꯥꯛꯄꯅꯦ ꯈꯨꯟ ꯈꯨꯟꯒꯤ ꯂꯩꯔꯤꯗ ꯈꯨꯣꯏ ꯈꯨꯟꯗꯤ ꯄꯨꯛꯆꯦꯜ ꯃꯥꯟꯅꯗꯕꯅꯤꯅ ꯃꯣꯏ ꯀꯩꯅꯣ ꯇꯧꯔꯅꯦ ꯂꯝ ꯃꯄꯨ ꯍꯥꯏꯇꯥꯔꯦꯀꯣ ꯃꯣꯏꯅ ꯃꯣꯏ ꯒꯤ ꯑꯌꯥꯕ ꯂꯧꯔꯒ ꯄꯩꯁꯥ ꯃꯁꯥ ꯃꯁꯥꯒꯤ ꯂꯧꯊꯣꯛꯑꯒ ꯃꯁꯥ ꯃꯁꯤ ꯁꯤꯖꯤꯟꯅꯕ ꯑꯗꯨꯒ ꯋꯥ ꯊꯣꯛꯅꯗꯅ ꯑꯩꯈꯣꯏꯒꯤ ꯄꯤꯥ ꯐꯪꯍꯧꯗ꯭ꯔꯦ ꯄꯤꯤꯁꯥ ꯐꯪꯍꯪꯗꯦ ꯑꯩꯈꯣꯏꯁꯨ ꯄ ꯎꯝ ꯁꯥꯞꯄꯔꯒ ꯅꯨꯡꯉꯥꯏ ꯒꯥꯔꯤ ꯒꯥꯔꯤ ꯑꯆꯧꯕꯒꯨꯝꯕ ꯂꯩꯔꯒ ꯀꯩꯅꯣ ꯕꯤꯖꯤꯅꯦꯁ ꯀꯨꯝꯕ ꯇꯧꯕ ꯌꯥꯔꯕꯅꯤꯅ
ꯎꯝ ꯃꯣꯏ ꯁꯣꯛꯄ ꯀꯥꯡꯕꯨꯗꯨꯗꯤ ꯌꯥꯝ ꯌꯥꯝ ꯐꯪꯒꯅꯦꯕ
ꯃꯣꯏ ꯌꯥꯝ ꯌꯥꯝ ꯐꯪꯉꯦ ꯌꯥꯝ ꯌꯥꯝ ꯐꯪꯉꯦ ꯍꯥꯏ ꯑꯗꯨꯅ ꯀꯦꯁ ꯇꯧꯅꯔꯦꯅꯦ ꯑꯗꯨꯗꯤ ꯈꯨꯟꯗꯒꯤ ꯩꯅ ꯇꯧꯔꯒ ꯇꯧꯅꯕꯅꯦ ꯑꯗꯨꯗꯤ ꯅꯨꯡꯁꯤꯡ ꯆꯅꯥ ꯂꯩ ꯌꯅꯥꯏ ꯆꯧꯦ ꯑꯣ
ꯑꯁ ꯍꯌꯦꯡ ꯐꯥꯔꯁ ꯇꯥꯔꯦ
ꯍꯌꯦꯡ ꯍꯌꯦꯡ ꯅꯠꯇꯦ ꯍꯌꯦꯡ ꯁꯦꯀꯦꯟ
ꯑꯣ ꯁꯒꯤꯅ
ꯍꯌꯦꯡ ꯆꯦꯀꯦꯅꯤ ꯎꯝ ꯍꯌꯦꯡ ꯆꯦꯀꯦꯟ ꯁꯥꯊꯤꯕ ꯅꯨꯄꯥꯃꯨꯛ ꯇꯥꯔꯦ ꯍꯌꯦꯡ
ꯇ
ꯑꯗꯨ ꯇꯥꯏꯦ ꯃꯥꯅꯦ ꯃꯈꯨꯠꯇꯩꯅꯦ ꯅꯍꯥꯟ ꯇꯠꯇ꯭ꯔꯦ ꯍꯥꯏꯗꯤ ꯃꯤ ꯎꯝ ꯄꯨꯔ ꯑꯅꯤ ꯆꯠꯈ꯭ꯔꯦ
ꯑ ꯃꯉꯣꯟꯗ ꯀꯩꯅꯣꯗꯤ ꯊꯥ ꯄ꯭ꯔꯦꯝꯆꯟꯗ꯭ꯔꯕꯨꯗꯤ ꯊꯥ ꯑꯃ ꯑꯣꯏꯔꯦ ꯑꯃꯗꯗꯤ ꯊꯥ ꯑꯃ ꯑꯣꯏꯗꯕ ꯃꯥꯜꯜꯂꯤꯦ
ꯑꯣꯏꯔꯥ ꯃꯣꯏꯗ ꯃꯣꯏꯗꯤ ꯁꯪꯒ ꯆꯥꯎꯕꯅꯤꯅꯀꯣ ꯁꯪꯒ ꯂꯩꯕꯅꯤꯅ ꯑꯣꯏꯔꯝꯃꯣꯏꯗ ꯍꯥꯏꯗꯤ ꯑꯃ ꯊꯥ ꯑꯃ ꯆꯠꯄꯗꯗꯤ ꯃꯥꯗꯤ ꯇꯣꯏꯅ ꯇꯧꯕꯅꯦꯕ ꯍꯦ ꯍꯦꯃꯟꯈ꯭ꯔꯦꯕ ꯑꯗꯨ ꯀ ꯀꯩꯁꯨ ꯂꯩꯇꯦ ꯑꯗꯨꯒꯤ ꯃꯊꯛ ꯃꯥꯗꯤ ꯇꯣꯏꯅ ꯇꯧꯔꯦꯕ
ꯑꯣ
ꯑꯩꯈꯣꯏꯁꯤ ꯂꯩꯃꯤꯟꯅꯕꯗꯒꯤ ꯑꯩ ꯈꯪꯉꯁꯤꯦ ꯍꯟꯗꯛꯅ ꯑꯍꯨꯝ ꯑꯍꯨꯝ ꯁꯨꯔꯦ ꯑꯩ ꯈꯪꯕ
ꯎꯝ
ꯂꯩꯃꯤꯟꯅꯕ ꯍꯥꯏꯁꯦ ꯃꯃꯥꯡ ꯑꯣꯛꯇꯣꯕꯔꯗ ꯆꯍꯤ ꯆꯍꯤ